ꯍꯜꯂꯣ
ꯇꯕꯤꯕ꯭ꯔꯁ ꯊꯝꯁꯤꯕꯣ
ꯇꯥꯕꯤꯏ ꯇꯥꯕꯤꯏ
ꯏꯗꯧꯔꯤꯅꯣ
ꯌꯦ ꯏꯕꯌꯦ
ꯑꯁ ꯀꯔꯤꯒꯤ ꯍꯦꯞ ꯈꯉꯦꯍꯦ
ꯏꯁꯀꯅꯥꯅꯣ
ꯃꯤꯡꯒꯅꯨ ꯍꯥꯏꯒꯅꯨ ꯌꯥꯔꯦ ꯑꯩꯈꯣꯏꯒꯤ ꯄꯔꯁꯅꯦꯜꯗꯑꯇꯥ ꯍꯥꯏꯗꯣꯛ ꯄꯤ ꯌꯥꯗꯦ
ꯎꯝ ꯍꯣꯏ ꯍꯣꯏ ꯑꯦꯄꯜ ꯅꯦ
ꯑꯍꯣꯏ ꯄꯥꯎꯅꯦ ꯈꯪꯉꯦ ꯀꯔꯤꯒꯤ ꯍꯤꯞꯄ꯭ꯔꯣ ꯀ꯭ꯂꯥꯁ ꯆꯠꯇꯕ꯭ꯔꯥ
ꯀ꯭ꯂꯥꯁ ꯂꯣꯏꯔꯦ ꯀ꯭ꯂꯥꯁ ꯂꯣꯏꯔꯦ
ꯄꯨꯡ ꯀꯌꯥꯗꯒꯤ ꯂꯣꯏꯕ꯭ꯔꯥ ꯀꯥꯕ ꯂꯣꯏꯔꯦ ꯑꯣ ꯑꯣ ꯅꯪ ꯑꯦꯟ ꯁꯤ ꯁꯤ ꯌꯥꯎꯕ ꯅꯠꯇ꯭ꯔꯣ
ꯀꯗꯥꯏ ꯏꯟ ꯁꯤ ꯁꯤ ꯅꯣꯍꯦ ꯆꯠꯂꯣꯍꯦ ꯁꯤ ꯌꯥꯎ ꯗꯦꯍꯦ
ꯑꯗꯨꯗꯤ ꯑꯦ ꯌꯥꯕ ꯅꯠꯇ꯭ꯔꯣ
ꯌꯥꯗꯦ
ꯅꯪ ꯗꯤꯌꯦꯝꯗ ꯀꯥꯎꯗ ꯇ꯭ꯔꯣ
ꯀꯥꯏꯌꯦ ꯑꯗꯣ ꯑꯦꯟ ꯁꯤ ꯁꯤ ꯌꯥꯎ
ꯑꯣ ꯈꯉꯦꯅ ꯈꯪꯉꯦ ꯑꯩꯗꯤ ꯅ ꯁꯤ ꯌꯥꯎꯋꯦꯅ ꯈꯟꯕꯅꯤꯅꯦ ꯌꯥꯎꯗꯕ꯭ꯔꯥ
ꯌꯥꯗꯦꯍꯦ ꯑꯩ
ꯑꯩꯗꯤ ꯅꯪꯁꯦ ꯑꯩꯟꯁꯨ ꯌꯥꯎꯋꯦ ꯍꯥꯏꯅ ꯈꯟꯈ꯭ꯔꯦ ꯑꯗꯨꯏ ꯅꯦ ꯁꯕꯤꯕ ꯌꯥꯗꯦ ꯍꯟꯗꯛꯁꯤꯕꯣ ꯁꯣꯝꯁꯦ ꯀ꯭ꯔꯤ ꯀꯔꯤ ꯊꯕꯛ ꯁꯨꯔꯒ ꯂꯩꯕ꯭ꯔꯥ
ꯁꯣꯝꯁꯦ ꯈꯨꯟꯗ ꯂꯩꯔꯦ ꯍꯟꯗꯛꯇꯤ ꯀ ꯃꯇꯝꯅꯤꯅ
ꯇ꯭ꯔꯦ
ꯏꯝꯐꯥꯜ ꯂꯩꯇ꯭ꯔꯦ ꯅꯍꯥꯟ ꯀꯨꯝꯃꯦ ꯗꯦꯠ ꯀꯌꯥꯗ꯭ꯔꯥ ꯗꯦꯠ ꯐꯣꯔꯇꯤꯟꯂ ꯐꯤꯐꯇꯤꯟꯂꯣ
ꯑꯦ ꯍꯜꯂꯛꯄꯗ ꯈꯨꯟꯒꯤ ꯏꯟꯁꯥꯡ ꯅꯥꯄꯤ ꯄꯨꯔꯛꯑꯣ
ꯍꯣꯏ ꯍꯣꯏ ꯄꯣꯔꯛꯀꯦ ꯅꯪ ꯍꯣꯍꯣꯏ
ꯑ ꯅꯛ ꯅꯩꯌꯦ ꯅꯛ ꯅꯩꯌꯦ
ꯍꯪꯉꯦ ꯍꯉꯦ
ꯑꯗꯨꯅꯦ ꯏꯟꯁꯥꯡ ꯅꯥꯄꯤ ꯑꯩꯈꯣꯏ ꯆꯤꯡꯒꯤ ꯑꯣꯔꯒꯥꯅꯤꯛꯀꯤ ꯏꯟꯁꯥꯡ ꯅꯥꯄꯤ ꯆꯥꯗꯕ ꯀꯨꯏꯔꯦ ꯍꯥꯔꯒꯤ ꯄꯣꯠ ꯈꯛꯇ ꯆꯥꯕꯤ
ꯎꯝ ꯎꯝ ꯅꯣꯏꯔꯣꯏ ꯅꯪꯗꯤ ꯎꯄꯥꯏ ꯂꯩ ꯇꯦ
ꯑꯗꯨꯅꯦ ꯅꯣꯏ ꯅꯤꯡꯉꯦ ꯊꯣꯛꯇ꯭ꯔꯦꯣꯏ ꯅꯣꯏꯒꯗꯕ ꯃꯤ ꯃꯥꯟꯗ꯭ꯔꯦ ꯑꯩꯁꯦ ꯅꯨꯡꯁꯤꯠ ꯂꯥꯛꯑꯗꯤ ꯄꯥꯏꯈ꯭ꯔ ꯍꯥꯏꯅꯤ
ꯎꯝ ꯁꯣꯏꯗ꯭ꯔꯦ ꯀꯩꯅꯣꯗ ꯀꯥꯎꯑꯣ ꯆꯩꯔꯥꯎ ꯆꯤꯡ ꯃꯊꯛꯇ
ꯂꯩ ꯉꯝꯗꯦ ꯉꯝꯗꯦ ꯀꯥꯕ ꯐꯥꯎ ꯉꯝꯗꯦ ꯄꯥꯏꯗꯤ ꯄꯥꯏꯈ꯭ꯔꯅꯤ ꯀꯥꯕ ꯐꯥꯎ ꯉꯝꯗꯦ ꯆꯠꯄꯗꯣ ꯑꯁ ꯅꯆꯦ ꯑꯩꯁꯦ ꯌꯥꯝ ꯀꯪ ꯋꯥꯏꯅꯦ
ꯎꯝ ꯏꯆꯦ ꯑꯣꯟꯈ꯭ꯔꯦ ꯑꯃꯒ
ꯏꯆꯦꯅꯤ ꯑꯪ ꯑꯗ
ꯑꯣ ꯍꯣꯏ ꯏꯆꯦ ꯏꯆꯦ ꯍꯅꯤꯅꯤ ꯀꯧꯔꯒꯤꯅꯤ ꯆꯦꯗꯤ ꯀꯧꯕ ꯅꯨꯡꯉꯥꯏꯇꯦꯕ ꯑꯩꯥꯏ ꯅꯦꯅ ꯐꯩꯌꯦꯕ
ꯀꯧꯅꯤꯡ ꯗꯔꯥꯗꯤ ꯑꯥꯟꯇꯤ ꯍꯥꯏꯁꯨ ꯀꯧꯑꯣ ꯌꯥꯏ
ꯅ ꯀꯔꯤ ꯍꯅꯔ ꯌꯦ ꯅꯛꯇꯤ
ꯍꯥꯏꯇꯥꯔꯦ ꯍꯣꯝ ꯃꯤꯅꯤꯁꯇꯔ ꯑꯣꯏꯔꯒ ꯂꯩꯌꯦ ꯇ꯭ꯔꯦꯅꯤꯡ ꯃꯆꯥ ꯃꯆꯥ ꯇꯧꯔ ꯄꯔꯤꯌꯦ
ꯑꯐꯀꯣ ꯃꯆꯥ ꯑꯆꯥ ꯆꯔꯛ ꯇꯧ ꯃꯥꯔꯂ
ꯍ ꯆ ꯍꯣꯏ ꯍꯣꯏ ꯃꯤꯅꯥꯏꯒꯤ ꯊꯕꯛꯅꯤ ꯃꯤꯅꯥꯏꯒꯤ ꯊꯕꯛ ꯇꯧꯍꯅꯤꯡꯉꯥꯏ ꯇꯧꯔꯤꯛꯑꯦ ꯑꯗꯨꯗꯤ ꯀꯟꯅ ꯍꯣꯠꯅꯗ꯭ꯔꯗꯤ ꯌꯥꯗꯣꯔꯤꯕ
ꯅꯕꯗꯨ ꯂꯣꯏꯅ ꯐꯔꯅꯤ ꯀꯣ
ꯎꯝ
ꯀꯅꯥꯅꯥ ꯂꯩꯕꯣ ꯅꯪꯗꯤ
ꯈ꯭ꯋꯥꯟ ꯈꯣꯏꯗ ꯂꯩꯌꯦ ꯑ ꯍꯣꯂꯨ ꯍꯣꯏꯗ ꯂꯩꯃꯤꯟꯅꯗꯦ ꯑꯩꯅ ꯀꯣꯏꯔꯛꯄ ꯍꯣꯏ ꯌꯨꯝꯗ ꯁꯥꯃꯟ ꯒꯤ ꯂꯩꯕ ꯌꯥꯗꯕ
ꯑꯣ
ꯑꯗꯨꯒꯤ ꯀꯣꯏꯔꯛꯄꯅꯤꯗ ꯍꯣꯔꯦꯟ
ꯌꯥꯝ ꯐꯩ ꯀꯣ ꯅꯣꯏꯗꯤ ꯕꯣꯜꯒ ꯌꯦꯡꯅ ꯌꯦꯡꯗ꯭ꯔꯣ
ꯌꯦꯡꯉꯦ
ꯀꯅꯥꯔꯣ ꯅꯪꯗꯤ
ꯕ꯭ꯔꯥꯖꯤꯜ ꯅꯦ
ꯑ
ꯅꯦꯃꯔ ꯅꯦ ꯅꯦꯃꯔ
ꯅꯩꯔꯦ ꯅꯩ ꯅꯔꯦ ꯅꯩꯔꯦ ꯑꯩꯗꯤ ꯃꯦꯁꯤ ꯑꯩꯗꯤ ꯑꯩꯗꯤ ꯃꯤꯁꯤꯔ ꯈꯟꯕ
ꯑꯩꯈꯣꯏꯗꯤ ꯃꯤꯁꯤ ꯅꯨꯡꯁꯤ ꯔꯣꯅꯥꯜꯗꯣ ꯅꯣꯡꯅꯥꯜꯗꯣ ꯇꯧꯖꯗꯦꯗ ꯏꯆꯝ ꯆꯟꯅ ꯅꯦꯃꯔꯗ ꯇꯧꯖꯔꯦ
ꯃꯤꯁꯤ ꯑꯣꯏꯔꯤ ꯍꯧꯖꯤꯛ ꯗꯤꯕꯦꯠ ꯇꯧꯔꯛꯅꯤ ꯍꯥꯏ
ꯑꯗ ꯑꯩꯁ ꯑꯩ ꯑꯗꯨꯒꯨꯝꯕꯗ ꯏꯟꯇꯔꯦꯁ ꯂꯩꯇꯦ ꯑꯗꯨ ꯃꯤꯁꯤꯒꯤ ꯐ꯭ꯔꯦꯟꯁ ꯑꯣꯏꯅꯤꯡꯗꯦ ꯔꯣꯅꯥꯜꯗꯣ ꯐ꯭ꯔꯦꯟꯁ ꯑꯣꯏꯅꯤꯡꯗꯦ ꯗꯥꯏꯔꯦꯛ ꯄꯤꯁ ꯑꯣꯏꯅ ꯅꯦꯟꯃꯥꯔꯛꯒꯤ ꯐ꯭ꯔꯦꯟꯁ ꯇꯧꯔꯤꯁꯤꯗꯤ ꯀꯩꯅꯣ
ꯅꯦꯃꯔꯗꯤ ꯁꯥꯅꯔꯔꯣꯏ ꯍꯥꯏꯌꯦ ꯌꯦ
ꯁꯤ ꯃꯦꯠꯁ ꯇ꯭ꯋꯦꯟꯇꯤ ꯐꯥꯏꯚꯁꯤꯗꯤ ꯁꯥꯟꯅꯔꯅꯤ ꯍꯥꯏ
ꯑꯣ ꯅꯉꯣꯟꯗ ꯐꯣꯟ ꯇꯧꯔꯛ ꯄ꯭ꯔꯣ
ꯍꯣꯏ ꯇꯧꯔꯛꯑꯦ ꯉꯔꯥꯡꯗꯣ ꯑꯩꯅ ꯀꯥꯞꯂꯒ ꯂꯩꯕꯒꯤ ꯃꯥꯡꯗꯣ ꯀꯣꯜ ꯇꯧꯔꯛꯑꯒ ꯀꯥꯞꯄꯗꯣ ꯇꯣꯛꯈ꯭ꯔꯣ ꯃꯊꯪ ꯃꯦ ꯁꯤꯁ ꯅꯥꯑꯅꯤ ꯍꯥꯏ ꯑꯗꯨꯒꯤ ꯑꯩꯗꯣ ꯑꯁ ꯇ꯭ꯋꯦꯟꯇꯤ ꯐꯥꯏꯚꯇ ꯂꯩꯌꯦꯦ
ꯀꯣ
ꯏꯟꯖꯨꯔꯤ ꯆꯠꯇꯅꯤꯡꯉꯥꯏ ꯑꯩꯅ ꯐꯖꯅ ꯂꯥꯏꯐ ꯀꯃꯜ ꯂꯥꯏꯔꯝ
ꯑꯥ ꯈꯨꯔꯨꯝꯕꯤꯒꯦ ꯈꯨꯔꯨꯝꯕꯤꯒꯦ ꯃꯈꯣꯡ ꯑꯇꯦꯟꯗꯤ ꯈꯇꯝ ꯕ꯭ꯔꯥꯖꯤꯜ ꯇꯣꯛꯑꯦ ꯄꯨꯟꯁꯤꯒꯤ
ꯃꯥ ꯌꯥꯎꯗ꯭ꯔꯁꯨ ꯕꯤꯅꯤ ꯃꯥ ꯌꯥꯗ꯭ꯔꯁꯨ ꯕꯤꯅꯤ ꯌꯥꯎꯔꯤꯁꯤꯗꯝ ꯀꯩꯅꯣ
ꯕꯤꯅꯤ ꯏꯅꯥꯎ ꯄꯥꯅꯦ
ꯑꯣ ꯅꯅꯥꯎ ꯄꯥꯔꯣ ꯅꯪ ꯐꯣꯟꯗꯨ ꯃꯨꯠ ꯊꯃꯨꯅꯦꯍꯦ
ꯉꯥꯏꯌꯨꯀꯣ ꯉꯥꯏꯌꯨꯀꯣ
ꯊꯝꯈ꯭ꯔꯣ
ꯊꯝꯈ꯭ꯔꯦ ꯊꯝꯈ꯭ꯔꯦ ꯊꯝꯈ꯭ꯔꯦ
ꯍꯣꯏ ꯑꯩꯒꯤꯁꯨ ꯊꯝꯕꯅꯦ ꯕꯥꯕ꯭ꯔꯦ ꯁꯟꯒꯨꯝ ꯑꯃ ꯂꯥꯛꯑꯗꯤ ꯕ꯭ꯔꯨ ꯕ꯭ꯔꯨ ꯇꯧꯋꯦꯕ
ꯎꯝ ꯂꯥꯏꯁꯇ ꯔꯤꯖꯦꯛ ꯆꯠꯇꯅ ꯈꯪꯗꯦ ꯑꯗꯨꯁꯨ ꯑꯦ ꯉꯁꯥꯏ ꯁꯋꯥꯥꯏꯗꯣ ꯇꯥꯕ꯭ꯔꯣ
ꯑꯥꯎ
ꯀꯩꯅꯣꯗ ꯆꯥꯟꯗꯦꯜ ꯅꯨꯄꯤꯀꯣ ꯑꯃ ꯂꯩꯌꯦ
ꯑꯣ
ꯆꯨꯊꯤꯅꯤ ꯍꯥꯏꯌꯦꯕ ꯑꯗꯣ ꯑꯩꯈꯣꯏ ꯈꯨꯜ ꯃꯅꯥꯛꯇꯨꯗ ꯊꯤꯁꯨ ꯂꯩꯌꯦꯕꯀꯣ ꯑꯍꯟꯅꯤꯅꯦ ꯁꯅꯁꯥ ꯍꯅꯨꯕꯤ ꯍ ꯇꯧꯗꯦ ꯀꯩꯅꯣ ꯑꯩꯅ ꯍꯪꯕ
ꯍꯜꯂꯣ ꯍꯜꯂꯣ ꯍꯜꯂꯣ ꯅꯦꯠꯋꯥꯛ ꯅꯦꯠꯋꯥꯛ ꯅꯨꯡꯉꯥꯏꯕ ꯃꯐꯝꯗ ꯊꯣꯛꯑꯣ ꯑꯦ ꯍꯜꯂꯣ ꯍꯜꯂꯣ
ꯇꯥꯕ꯭ꯔꯣ ꯇꯥꯕ꯭ꯔꯣ
ꯇꯥꯕ꯭ꯔꯣ ꯅꯦꯠꯋꯥꯛ ꯅꯨꯡꯉꯥꯏꯕ ꯃꯐꯝꯗ ꯂꯩꯌꯣ
ꯅꯠꯇꯦ ꯋꯥꯏꯐꯥꯏꯗꯣ ꯅꯨꯡꯉꯥꯏꯇꯕ ꯑꯗꯨꯒꯤꯅꯤꯅꯦ
ꯑꯁ ꯋꯥꯏꯐꯥꯏꯒꯤ ꯃꯅꯥꯛ ꯐꯝꯃꯨ
ꯑꯩꯁꯦ ꯋꯦꯐꯥꯏ ꯃꯅꯥꯛꯇ ꯃꯤ ꯌꯥꯝꯃꯟꯗꯅꯀꯣ ꯌꯥꯗꯦꯕ ꯑꯗꯨꯒꯤ
ꯐꯥꯏꯕꯣꯁ ꯃꯅꯥꯛꯇ ꯐꯝꯃꯨ ꯀꯣꯂ ꯇꯧꯕꯗꯗꯤ ꯎꯝ ꯐꯖꯅ ꯇꯥꯔꯦ ꯅꯦꯠꯋꯥꯛ ꯐꯖꯅ ꯅꯨꯡꯉꯥꯏ ꯍꯟꯗ꯭ꯔꯗꯤ ꯌꯥꯗꯦꯕ ꯁꯤꯁꯦ
ꯑꯣ ꯈꯪꯗꯦ ꯑꯩꯈꯣꯏꯗꯤ ꯖꯨꯅꯤꯌꯔ ꯑ ꯁꯤꯒꯤꯃꯗꯤ
ꯑꯁ ꯂꯤꯈ꯭ꯔꯦ ꯑꯩꯈꯣꯏꯗꯤ ꯄꯠꯀꯦ ꯇꯧꯔꯦ ꯑꯗꯨꯅꯦꯠꯀꯦ ꯇꯧꯈ꯭ꯔꯕꯅꯦ
ꯑꯁ
ꯃꯟ ꯉꯠꯇꯣ꯭ꯔꯦ ꯇꯝꯇꯗ꯭ꯔꯦ ꯁꯤꯁ ꯐꯥꯎ ꯇꯂꯦ ꯇꯝꯕ
ꯑꯣ ꯀꯩꯅꯣꯗꯤꯞ ꯄꯤꯕ꯭ꯔꯣ ꯑꯣꯀꯦ ꯄꯤꯄꯔꯗꯣ ꯑꯣꯅꯔꯁꯤ ꯄꯔꯒꯤ ꯄꯤꯕ꯭ꯔꯣ
ꯑꯣꯅꯔꯁꯀꯤ ꯄꯤꯗꯦ ꯔꯤꯒꯨꯂꯔꯒꯤꯅꯦ ꯑꯩꯈꯣꯏꯒꯤꯗꯤ ꯍꯈꯣꯏꯗꯤ ꯎꯝ ꯊ꯭ꯔꯤ ꯏꯔꯁ ꯑꯣꯅꯔꯁꯀꯤ ꯄꯤꯔꯣꯏ ꯍꯥꯏꯌꯦꯥꯗꯅꯣ
ꯌꯥ
ꯁꯔꯤꯁ ꯇꯃꯣ ꯀꯟꯅꯗꯦ ꯑ ꯁꯔꯤ ꯄꯝꯃꯦꯅ ꯀꯔꯤꯒꯤ ꯑꯣꯖꯥ ꯂꯩꯇꯕ꯭ꯔꯣ
ꯑꯪꯅꯤ ꯍꯥꯏꯌꯦ
ꯑꯗꯨꯅꯦ ꯊꯥꯔꯗ ꯏꯔ ꯐꯥꯎ ꯇꯝꯃꯒ ꯅꯪꯅ ꯇ꯭ꯔꯦꯅꯤꯡ ꯆꯠꯅꯤꯡꯕꯗꯣ ꯑꯗꯨꯝ ꯆꯠꯂꯣ ꯐꯣꯔ ꯏꯔꯁ ꯇꯝꯃꯒ ꯁꯦꯡꯕ ꯆꯍꯤ ꯃꯥꯡꯉꯦ ꯑꯩꯈꯣꯏ ꯊ꯭ꯔꯤ ꯏꯔꯁ ꯇꯝꯃꯒ ꯑꯩꯈꯣꯏꯅ ꯏꯟꯇꯔꯦꯁ ꯕ ꯐꯤꯗ ꯑꯗꯨꯝ ꯇ꯭ꯔꯦꯅꯤꯡꯒꯅ ꯆꯠꯄꯅꯀꯣ ꯑꯗꯨꯅ ꯐꯩꯌꯦ
ꯑꯗꯨ ꯇꯧꯔꯁꯤꯔ ꯈꯜꯂꯤꯅꯦ
ꯑꯗꯨ ꯇꯧꯋ ꯑꯁꯦꯡꯕꯅꯦ ꯗꯤ ꯑꯦꯝꯗꯗꯤ ꯀꯨꯏꯅ ꯇꯝꯃꯒ ꯃꯇꯝꯗꯣ ꯄꯥꯝꯍꯧꯋꯦꯕ
ꯀꯣꯟꯅꯩ ꯏꯆꯥ ꯑꯃꯨꯛ ꯂꯩꯔꯁꯨꯦ ꯗꯤ ꯑꯦꯝꯅꯤ ꯀꯥꯍꯜꯂꯨꯍꯦ
ꯑꯣ ꯑꯗꯨꯅꯦ ꯌꯥꯗꯕ ꯀꯂꯩꯁꯅꯦ
ꯌꯥ ꯗ꯭ꯔꯦ ꯌꯥꯗ꯭ꯔꯦ
ꯍꯣꯏꯁꯨꯅꯦ ꯑꯁ
ꯑꯣꯖꯥ ꯁꯛꯇꯥꯁꯤꯡꯁꯦ ꯌꯥꯗ꯭ꯔꯦ
ꯑꯗꯨꯅ ꯑꯩꯈꯣꯏꯒꯤ ꯁ꯭ꯇꯨꯗꯦꯟꯒꯤ ꯀꯦꯔꯤꯌꯔꯁꯦ ꯂꯣꯢ ꯃꯥꯡꯈ꯭ꯔꯅꯤ ꯗꯤ ꯑꯦꯝꯗ ꯇꯝꯃ ꯀꯣꯂꯦꯁ ꯑꯇꯣꯞꯄ ꯊꯥꯖꯒ ꯇꯝꯃꯒ ꯇ꯭ꯔꯦꯅꯤꯡꯒꯨꯝꯕꯒꯣ ꯅꯪꯦ ꯀꯔꯤꯗ ꯏꯟꯇꯔꯦꯁ ꯂꯩꯕ꯭ꯔꯅꯟꯇꯔꯦꯁ ꯂꯩꯕ꯭ꯔ ꯐꯜꯗ ꯑꯗꯨꯝ ꯆꯠꯄ ꯅ ꯐꯩꯌꯦ
ꯑꯗꯨ ꯐꯩꯌꯦ ꯑꯗꯨꯝ ꯐꯩꯌꯦ ꯇꯧꯔꯤꯕꯅꯤ ꯍꯧꯖꯤꯛ
ꯎꯝ ꯑꯗꯨ ꯇ ꯑꯣꯗꯕꯅꯤ
ꯑꯁ ꯈꯪꯗꯦ ꯀꯩ ꯁꯤꯛꯁ ꯑꯦꯝꯒꯤ ꯔꯤꯖꯜꯠ
ꯅꯨꯡꯉꯥꯏꯔꯝꯒꯅꯤꯍꯦ
ꯑꯩꯁ ꯅꯨꯡꯉꯥꯏꯇꯦ ꯑꯗ ꯀꯗꯥꯏꯗꯩꯩ
ꯅꯣꯏ ꯁꯦꯃꯤꯁꯇꯔ ꯑꯃ ꯈꯪꯉꯦ ꯅꯨꯄꯤ ꯑꯃ ꯀꯔꯤꯔꯥ ꯑꯃꯁꯨ ꯕꯦꯛ ꯊꯥ ꯃꯥꯜꯂꯦ ꯐꯤꯞ ꯁꯦ ꯐꯤꯞ ꯁꯦꯝꯗ ꯄ꯭ꯔꯦꯁ ꯄ꯭ꯔꯦꯁ ꯍ ꯀꯔꯤ
ꯑꯥ ꯑꯥ ꯑꯥ
ꯑꯣ ꯑꯗꯣ ꯅꯍꯥꯟꯗꯣ ꯑꯩꯉꯣꯟꯗ
ꯃꯣ
ꯍꯥꯏꯗꯦ ꯀꯔꯤꯔꯥ
ꯑꯣ ꯑꯣ ꯃꯥ ꯑꯗꯨ ꯗꯜꯂꯤꯗ ꯂꯩꯕꯅꯦ ꯀꯔꯤ ꯀꯅꯥ ꯄꯣ ꯊꯥ
ꯗꯦꯂꯤꯗ ꯅꯠꯇ ꯃꯥꯜꯂꯦ ꯇꯦ
ꯃꯥꯗꯨꯨ ꯃꯥꯗꯨ ꯗꯦꯂꯤꯗ ꯂꯩꯕꯅꯦ ꯍꯟꯗꯛ ꯍꯣꯇꯦꯜ ꯃꯦꯅꯦꯖꯃꯦꯟꯒꯤ ꯀ꯭ꯂꯥꯁ ꯇꯧꯔꯒ ꯆꯠꯄꯅꯦ
ꯚ꯭ꯌꯨꯗꯣ ꯅꯠꯇꯦ ꯚ꯭ꯌꯨꯗꯣ ꯗꯤꯜꯂꯤ ꯃꯥꯟꯅꯕ ꯃꯥꯒꯤ ꯀꯩꯅꯣꯗꯣ ꯏꯁꯇꯦꯇꯁꯇꯣ
ꯃꯥꯗꯨ ꯗꯦꯜꯂꯤꯗ ꯆꯠꯈ꯭ꯔ ꯗꯦꯜꯂꯤꯗ ꯂꯩꯈ꯭ꯔꯕꯅꯦ ꯁꯤ ꯍꯣꯇꯦꯜ ꯃꯦꯅꯦꯖꯃꯦꯟꯒꯤ ꯀ꯭ꯂꯥꯁ ꯇꯝꯕꯅꯦ ꯍ꯭ꯋꯥꯟ ꯄ꯭ꯔꯦꯁ ꯑꯃꯛ ꯊꯣꯛꯂꯛꯈ꯭ꯔꯕ꯭ꯔꯣ ꯊꯣꯛꯇꯦꯅ ꯑ ꯇꯥꯏꯌꯦ ꯀꯩꯗꯉꯩꯗꯔ ꯃꯥ ꯅꯤꯕꯗꯣ
ꯑꯩ ꯐꯤꯞꯁꯦꯝꯒꯤ ꯑꯩꯈꯣꯏ ꯊꯥꯔꯝꯗꯥꯏꯗꯗꯒꯤꯗꯅꯤꯅ
ꯑꯣ ꯑꯣ ꯑꯣ ꯑꯣ ꯑꯣ ꯂꯥꯥꯁ ꯑꯣꯏꯔꯝꯅꯤꯀꯣ ꯑꯗꯨꯗꯤ ꯑꯥ ꯑꯥ ꯑꯥ ꯑꯗꯨꯗꯤ ꯃꯥ ꯂꯩꯔꯤꯌꯦ
ꯅꯠꯇꯦ ꯍꯟꯗꯛ ꯃꯥꯒꯤ ꯀꯩꯅꯣ ꯃꯥ ꯆꯠꯄꯗꯣ ꯃꯐꯝꯒ ꯍꯣꯡꯉꯦ ꯗꯤꯜꯂꯤꯗꯒꯤ ꯍꯣꯡꯉ ꯃꯥ ꯃꯥꯂꯦꯝꯂꯕ
ꯑꯣ ꯗꯜꯂꯤ ꯀꯗ ꯆꯧꯃ ꯗꯜꯂꯤꯗ
ꯈꯪꯗꯦ ꯌꯥꯒꯤ ꯗꯗꯤꯜꯂꯤꯗꯤ ꯏꯁꯅꯣꯁꯨ ꯇꯥꯔꯝꯃꯣꯏꯗ
ꯑꯗꯨꯝ ꯗꯦꯜꯂꯤꯗ ꯉꯥꯏꯈꯣ ꯀꯣꯏꯕ ꯆꯠꯄ ꯑꯣꯏꯔꯝꯒꯅꯤ ꯦꯜꯂꯤꯗ ꯃꯅꯥꯂꯤꯗ ꯁꯅꯣ ꯇꯥꯕ ꯃꯐꯝ ꯑꯃ
ꯑꯣ ꯑꯣꯏꯔꯝꯅꯤ ꯑꯗꯨꯗꯤ
ꯑꯗꯨꯗ ꯃꯥ ꯀꯣꯏꯕ ꯆꯠꯂꯝꯒꯗꯤ ꯑꯁꯦꯡꯕ ꯑꯃ ꯗꯦꯜꯂꯤꯗ ꯂꯩꯔꯝꯅꯦꯕ ꯑꯃ ꯃꯆꯦꯈꯣꯏꯗ
ꯑꯣ ꯑꯗꯨ ꯐꯩꯅꯦ ꯃꯅꯦꯁ ꯃꯦꯟꯒꯤꯅꯤ ꯍꯥꯏꯕ ꯐꯔꯦꯀꯣ ꯅꯨꯡꯉꯥꯏ ꯂꯩꯕꯀꯣ
ꯑꯥ ꯑꯥ
ꯑ